ꯑꯥꯎ ꯇꯥꯔꯦ ꯇꯥꯔꯦ
ꯎꯝ
ꯀꯩꯖꯥꯡ ꯑꯥ ꯇꯧꯗꯦ ꯇꯧꯗꯦ ꯍꯣꯏ ꯍꯣꯏ ꯇꯧꯗꯦ ꯇꯧꯗꯦ ꯀꯩꯖꯥꯡ ꯆꯥꯔꯒꯦ
ꯀꯥꯡꯁꯣꯏ ꯑꯃ ꯊꯣꯡꯉꯦ ꯁꯤꯡꯖꯨ ꯑꯃ ꯇꯧꯋꯦ
ꯁꯣꯏꯗꯦ
ꯉꯁꯤ ꯁꯧꯒ꯭ꯔꯤ ꯑꯃ ꯁꯤꯡꯖꯨ ꯑꯃ
ꯁꯧꯒ꯭ꯔꯤ ꯑꯃ ꯁꯤꯡꯖꯨ ꯑꯃ
ꯑꯣ
ꯑꯍꯥꯎꯕꯤꯅꯤꯅꯦ ꯆꯞ ꯆꯥꯟꯅꯕꯤꯅꯤꯅꯦ
ꯑꯦ ꯁꯤ ꯍꯣꯁꯇꯦꯜꯒꯤ ꯏꯟꯖꯥꯡꯗꯨꯅꯤ ꯍꯥꯏꯔꯤꯁꯤꯅ ꯌꯦꯟ ꯊꯣꯡꯕ
ꯎꯝ
ꯄꯣꯔꯦ ꯑꯅ ꯌꯦꯟꯊꫭꯡꯕ ꯑꯃ ꯌꯥꯎꯔꯦ ꯍꯋꯥꯏꯖꯥꯔ ꯑꯀꯪꯕ ꯌꯥꯝ ꯆꯥꯔꯦ
ꯎꯝ ꯌꯥꯝ ꯆꯥꯗꯔꯦꯕ ꯉꯁꯤꯗꯤ
ꯆꯥꯗꯥꯔꯦ
ꯈꯖꯨ ꯂꯥꯡꯒꯥꯏꯔꯦꯕ
ꯍꯨ ꯏꯁꯩ ꯁꯛꯄ ꯌꯥꯎꯔꯤꯔꯥꯕ
ꯌꯥꯎꯔꯤ
ꯀꯩ ꯏꯁꯩ ꯁꯛꯀꯥꯏꯔꯝꯃꯒꯦ
ꯀꯩꯁꯨ ꯁꯛꯀꯥꯏꯗꯦꯗ
ꯑꯃꯥꯏꯅꯅꫭ ꯕꯥꯕꫭꯛꯅ
ꯑ ꯑꯩꯅ ꯕꯥꯕꯨꯛꯅꯤ
ꯎꯝ ꯍꯔꯥꯎꯔꯦ ꯕꯔꯗꯦ ꯇꯥꯕꯒꯤ
ꯑ ꯑꯀꫭꯏ ꯑꯁꯤꯗ ꯕꯥꯔꯗꯦ ꯑꯗꯨꯅ ꯃꯊꯛꯇꯩ ꯑꯉꯥꯡꯒꯤꯗ ꯕꯔꯗꯦꯅꯤ ꯁꯤꯗꯩ ꯅꯠꯇꯦ ꯕꯥꯔꯠꯗꯦ ꯇꯧꯕ ꯂꯣꯟꯗꯤ ꯈꯣꯏꯖꯜꯂꯦ ꯀꯩꯅꯣꯝ ꯇꯧꯔꯛꯑꯦ ꯑꯩꯁꯦ ꯈꯪꯗꯦ
ꯃꯊꯛ ꯀꯌꯥ
ꯍꯣꯏ
ꯀꯩꯅꯣ ꯅꯪ ꯅꯥꯀꯟ ꯍꯥꯏꯗꯣꯏꯅꯤ ꯅꯪꯕꯣ
ꯑꯩꯅ ꯈꯔꯒ ꯑꯩ ꯅꯥꯀꯟꯒꯤ ꯑꯉꯥꯡꯗ ꯑꯩꯅ ꯁꯔꯄ꯭ꯔꯥꯏꯖ ꯇꯧꯁꯟꯕ ꯑꯗꯨꯗꯤ
ꯀꯩꯅꯣ ꯅꯪ ꯅꯥꯀꯟꯒꯤ ꯑꯉꯥꯡ ꯑꯩꯅ ꯁꯔꯄ꯭ꯔꯥꯏꯖ ꯇꯧꯕꯗꯤ ꯃꯊꯛꯀꯤꯗꯨꯗ
ꯎꯝ
ꯍꯥꯥ
ꯍꯣꯏ
ꯑꯣ ꯍꯣ ꯀꯩꯀꯦꯛꯅꯣ ꯆꯒꯥꯔꯤꯁꯦ ꯀꯔꯤ ꯐ꯭ꯂꯦꯕꯔꯅꯣ
ꯀꯔꯤꯅꯣ ꯍꯥꯏꯕꯅꯦ ꯀꯥꯋꯒꯔꯤ ꯒ꯭ꯔꯤꯟ ꯑꯦꯄꯜꯒꯤ
ꯎꯦꯄꯥꯜ ꯍꯥꯎꯕꯅꯦ ꯃꯃꯥꯡꯗꯩꯒ ꯄ꯭ꯔꯦꯃꯤꯒ ꯑꯗꯨꯃꯥꯏꯅ ꯃꯥꯗꯔꯁ ꯗꯦꯒꯤ ꯀꯦꯛ ꯂꯩꯌꯦ
ꯍꯣꯏ
ꯑꯗꯨꯒ ꯀꯦꯛꯇꯨꯅ ꯄꯤꯁꯛ ꯑꯣꯏ ꯂꯩꯔꯝꯃꯦ ꯑꯗꯨ ꯍꯥꯎꯗꯤ ꯌꯥꯝ ꯍꯥꯎꯋꯦ ꯃꯥꯏꯁꯨ
ꯎꯝ
ꯑꯩꯈꯣꯏꯒꯤ ꯀꯞꯀꯦꯛꯀ ꯃꯉꯥ ꯌꯥꯎꯔꯒ ꯀꯣ
ꯎꯝ
ꯑꯗꯨꯒ ꯀꯦꯛ ꯈꯔ ꯆꯥꯎꯇꯦꯛ ꯇꯧꯕ ꯑꯃꯒ ꯌꯥꯎꯋꯦ
ꯍ
ꯈꯪꯗ꯭ꯔꯦꯗ ꯍꯟꯗꯛꯁꯦ ꯁꯥꯕꯁ ꯁꯨꯝ ꯍꯦꯟꯒꯠꯂꯛꯑꯕ ꯀꯩꯅꯣ ꯇꯧꯔ ꯌꯥꯝ ꯁꯥꯏꯌꯦꯕ
ꯎꯝ ꯁꯥ ꯌꯦ ꯉꯁꯤꯁꯤꯅ ꯄꯨꯝꯃ ꯃꯝꯃꯒ ꯅꯣꯡꯒꯗꯥ ꯍꯥꯏ ꯆꯠꯀꯃꯣ ꯀꯥꯡꯁꯦ
ꯀꯥꯗꯒ ꯂꯩ ꯉꯝ ꯄꯣꯠꯇꯦ ꯍꯥꯏꯕ ꯐꯦꯟ ꯊꯥꯗ꯭ꯔꯗꯤ
ꯑ
ꯈꯪꯗ꯭ꯔꯦ ꯈꯪꯗ꯭ꯔꯦ ꯌꯥꯝ ꯁꯥꯔꯦ
ꯑ
ꯑꯁ ꯑꯩꯈꯣꯏꯁꯨ ꯇꯥꯡ ꯇꯔꯨꯛꯇ ꯏꯃꯥꯟꯅꯕꯒꯤ ꯌꯨꯝ ꯁꯪꯒꯥꯕꯒꯤ ꯆꯠꯇꯣꯏꯅꯤ
ꯀꯔꯤ ꯂꯝꯝꯕꯅꯣ
ꯄꯩꯅꯣꯗꯅꯤꯗ ꯃꯣꯏꯕꯨꯗꯅꯤꯗ
ꯑꯣ
ꯑꯗꯣ ꯑꯗꯨ ꯅꯨꯃꯤꯠꯇꯨꯗꯤ ꯑꯦꯛꯖꯥꯝ ꯂꯩꯌꯦꯕ ꯑꯩꯗꯣ
ꯑꯥ
ꯑꯗꯣ ꯑꯩꯅ ꯑꯦꯛꯖꯥꯝꯗꯣ ꯍꯜꯂꯛꯑꯒ ꯑꯣꯏꯅ ꯆꯪꯉꯛꯀꯦꯅ ꯍꯥꯏꯔꯝꯕꯅꯦ ꯅꯨꯡꯗꯥꯡ ꯑꯣꯏꯅ ꯇꯧꯔꯁꯨ ꯇꯧꯔꯁꯦꯅ ꯑꯖꯤꯗꯒꯤꯗꯒꯤ ꯍꯣꯏ ꯅꯪ ꯍꯜꯂꯛꯑꯒꯗꯤ ꯆꯪꯉꯛꯎ ꯀꯣꯅ ꯄꯨꯂꯞ ꯍꯥꯏꯍꯧꯕꯅꯦꯣꯏ ꯃꯣꯏ ꯃꯁꯤ ꯍꯣꯏ ꯃꯣꯏ ꯃꯅꯥꯎꯄꯥ ꯍꯣꯏꯅ
ꯑꯣ
ꯑꯗꯨꯒꯤ ꯑꯗ ꯇꯥꯡꯗꯣꯔꯦ
ꯍꯣꯏꯗꯤ ꯍꯩꯅꯧ ꯑꯃꯨ ꯅꯣꯡꯨꯛ ꯆꯥꯔꯤꯌꯦ
ꯎꯝ ꯑꯃꯨꯛ ꯅꯥꯖꯖꯅꯤ ꯀꯦꯛꯁꯨ ꯆꯥꯁꯟ ꯌꯦꯟꯊꯣꯡꯁꯨ ꯆꯥꯁꯟ ꯇꯥꯞ ꯇꯥꯏ
ꯒꯅꯤ ꯌꯨꯝ ꯇꯂꯥꯛꯑꯦ ꯑꯗꯨꯅ
ꯎꯝ ꯑꯗꯩꯗꯤ ꯍꯌꯦꯡ ꯑꯉꯥꯡꯈꯩꯗ ꯂꯣꯏꯅ ꯃꯔꯥꯏ ꯃꯌꯤꯡ ꯃꯨ ꯍꯟꯖꯈ꯭ꯔꯖꯅꯤ
ꯍꯟꯖꯈ꯭ꯔꯦ ꯃꯣꯏ ꯍꯜꯂꯗꯤꯕ ꯌꯨꯝ ꯍꯟꯈ꯭ꯔꯗꯤ ꯑꯩ ꯌꯨꯝ ꯂꯥꯛꯇꯣꯏꯅꯤꯅꯦ ꯅꯪꯗꯣ
ꯅꯪ ꯑꯗꯨ ꯈꯟꯕꯩ ꯃꯥꯜꯂꯤꯗ ꯍꯩꯅꯧ ꯇꯞꯇꯥꯏ ꯄꯤꯖꯩꯗꯣ
ꯎ ꯍ ꯑꯅ ꯄꯝꯕꯅꯦ
ꯀꯅꯥ ꯀꯅꯥ ꯆꯥꯃꯤꯟꯅꯩꯅꯣ ꯍꯧꯖꯤꯛꯅ ꯅꯪꯕꯨ ꯏꯁꯩ ꯁꯛꯏ ꯍꯥꯏꯗꯅꯦ
ꯑꯗꯨꯗꯅꯦꯦ ꯑꯩꯅ ꯖꯣꯁꯀꯤꯌꯥꯁꯦ ꯋꯥꯔꯤ ꯁꯥꯟꯅꯧ ꯍꯥꯏꯕꯕꯨ ꯀꯥꯏꯖꯩ ꯀꯔꯤ ꯋꯥꯔꯤ ꯁꯥꯟꯅꯗꯣꯏ ꯖꯣꯁꯇꯤꯌꯥ
ꯖꯣꯁꯇꯌꯥ
ꯍꯣꯏ
ꯑꯣ ꯍꯣ ꯍꯟꯗꯛ ꯇꯨꯌꯦꯞ ꯂꯣꯏꯔꯤ ꯅꯠꯇ꯭ꯔꯥ
ꯑꯥ ꯃꯥꯅ ꯂꯃꯣ ꯌꯥ ꯀꯔꯤ ꯋꯥꯡꯖꯤꯡꯒꯤ ꯔꯣꯌꯦꯜ ꯑꯦꯀꯥꯗꯃꯤ ꯍꯥꯏꯕ ꯀꯩꯅꯣ ꯍꯥꯏꯌꯦ ꯑꯗꯨ ꯇꯪꯉ
ꯍꯥ ꯋꯥꯡꯖꯤꯡꯒꯤ ꯔꯣꯌꯦꯜ ꯑꯦꯀꯥꯗꯃꯤ
ꯍꯣꯏ ꯅꯪꯅ ꯋꯥꯡꯈꯩꯒꯤ ꯔꯨꯌꯦꯜꯗ ꯇꯃꯅꯤꯗꯅꯦ ꯃꯥꯅ ꯋꯥꯡꯖꯤꯡꯒꯤ ꯍꯣꯏ ꯍꯣꯏ ꯀꯣꯡꯕꯒꯤ ꯑꯗꯨ ꯀꯣꯡꯕ ꯋꯥꯡꯈꯩ ꯁꯤ
ꯋꯥꯡꯈꯩ ꯋꯥꯡꯖꯤꯡ ꯑꯃꯅ ꯖꯤꯡꯅꯦ ꯑꯃꯅ ꯀꯩꯅꯦ ꯍꯥ
ꯍꯣꯏ ꯆꯅꯨ
ꯎꯝ
ꯑꯃꯅ ꯤꯡ ꯑꯃꯅ ꯈꯩ
ꯅꯣꯡꯅꯤꯡꯉꯤꯗ ꯅꯪ ꯅꯍꯥꯟꯒꯤꯗꯣ ꯍꯅꯨꯕ ꯐꯪꯉꯅꯤꯗꯣ
ꯍꯣꯏ
ꯍꯧꯖꯤꯛꯀꯤ ꯅꯪꯅ ꯍꯥꯏꯕꯗꯨꯔꯣ
ꯑꯥ
ꯃꯥꯗꯤ ꯐꯣꯟꯅ ꯄꯥꯏꯖ ꯐꯣꯟ ꯀꯦ
ꯝ ꯌꯥꯝ ꯐꯩ ꯐꯣꯟ ꯄꯥꯏꯗ꯭ꯔꯤꯗꯣ ꯍꯌꯦꯡꯋꯥꯏ ꯂꯣꯏꯔ ꯄꯥꯏꯕꯅ ꯐꯩ
ꯎꯝ ꯑ ꯑꯣꯗꯅ ꯂꯥꯎ ꯊꯥꯔꯌꯦ
ꯎꯝ
ꯄꯁꯤꯅꯤ ꯂꯥꯎ ꯊꯥꯕ ꯌꯥꯗ
ꯎꯝ ꯂꯥꯎ ꯊꯥꯕ ꯌꯥꯗꯦ ꯁꯥꯟꯅꯒꯦ ꯇꯥꯒꯦ ꯍꯥꯏꯇꯥꯥꯔꯒꯗꯤ ꯑꯗꯨꯝ ꯑꯣꯔꯤꯁꯥꯅ ꯇꯥꯔꯦ
ꯃꯥꯁ
ꯑꯗꯨ ꯅꯠꯇ꯭ꯔꯗꯤ ꯎꯄꯥꯏ ꯂꯩꯇꯦ
ꯑꯥ
ꯌꯥꯝ ꯅꯨꯡꯉꯥꯏꯕꯅꯦ ꯐꯣꯟ ꯐꯣꯟ ꯄꯥꯏꯗꯅ ꯂꯩꯕꯁꯦ
ꯎꯝ
ꯑꯗꯣ ꯑꯗꯨ ꯄꯥꯏꯈ꯭ꯔꯒꯗꯤ ꯑꯃꯨꯛ ꯌꯥꯝ ꯄꯥꯏꯅꯤꯡꯕꯅꯦꯕ
ꯎꯝ ꯑꯗꯨꯅꯦ ꯑꯩꯅ ꯍꯥꯏꯖꯩꯦ ꯅꯪ ꯍꯧꯖꯤꯛ ꯄꯥꯏꯗꯗꯤ ꯂꯩ ꯉꯃꯤꯅꯦ ꯄꯥꯏꯔꯒ ꯄꯥꯏꯗꯕꯗꯣ ꯉꯥꯎꯗꯣꯏꯅꯦ
ꯇꯧꯕꯅꯦ ꯍꯥꯏꯗꯤ ꯌꯨꯝꯗꯒ ꯊꯝꯃꯝꯕꯁꯦꯀꯣ ꯑꯁ ꯉꯥꯏ ꯉꯝ ꯕꯅꯤꯕꯣ ꯑꯩ ꯕꯦꯛꯒ꯭ꯔꯥꯎꯟ ꯀꯩ ꯇꯥꯏ ꯃꯈꯣꯟ ꯌꯥꯝ ꯇꯥꯕ꯭ꯔꯥ ꯈꯔꯔꯣ ꯑꯗꯨꯗꯨꯅ ꯑꯣꯣ ꯃꯒꯣꯟ ꯌꯥꯝ ꯇꯥꯛꯈꯤꯕ꯭ꯔꯥ
ꯇꯥꯗꯦꯗ
ꯎꯝ ꯃꯈꯣꯟ ꯇꯥꯗ꯭ꯔꯗꯤ ꯐꯩ ꯇꯥꯔꯗꯤ ꯌꯥꯗꯕꯅꯦꯕ ꯒ꯭ꯌꯥꯟ ꯇꯥꯗꯕꯁꯤꯗꯅꯦ ꯑꯩꯅ
ꯈꯪꯗꯕꯩꯅꯤ
ꯅꯇꯅꯦꯗ ꯈꯪ ꯈꯪꯗꯕꯩꯅꯦ ꯑ ꯉꯥꯡꯉꯁꯨꯝ ꯂꯧꯁꯤꯜꯂꯛꯇꯕ ꯑꯟꯑꯣꯗꯤꯕꯜ ꯈꯪꯗ꯭ꯔꯤꯅꯦ ꯍꯧꯖꯤꯛꯁꯦ ꯁꯥꯒ ꯁꯥꯕꯒ ꯒ꯭ꯌꯥꯟ ꯑꯃ ꯉꯥꯎꯔꯤꯅꯤ ꯆꯥꯛꯇꯣꯑꯝꯅꯤꯅ ꯍꯩ ꯆꯥꯔꯤ ꯍꯩ ꯆꯥ ꯂꯣꯏꯔꯝ ꯀꯩꯗꯧꯗꯕ
ꯐꯩ ꯆꯥꯔ ꯂꯣꯏꯔꯒ ꯕꯣꯜ ꯌꯦꯡꯁꯦꯅ ꯕꯣꯜ ꯃꯩꯔꯝꯃꯔꯣꯏ
ꯕꯣꯜ ꯂꯩ ꯕꯣꯜ ꯂꯩ ꯄꯨꯡ ꯄꯨꯡ ꯇꯔꯥ ꯃꯈꯥꯏꯗ ꯂꯩ
ꯇꯔꯥ ꯃꯈꯥꯏꯒꯤꯗ ꯀꯅꯥ ꯀꯅꯥ ꯆꯪꯅꯗꯕ
ꯈꯪꯗꯦ ꯑꯗꯨꯗꯤ ꯑꯩꯈꯣꯏꯁꯨ ꯌꯦꯡꯁꯦ ꯀꯟꯅ ꯍꯥꯏꯅꯔꯛꯏ
ꯃꯣꯏꯒꯤ ꯑꯩꯈꯣꯏꯁꯨ ꯉꯁꯥꯏ ꯃꯤꯁꯤꯡꯒꯤ ꯃꯦꯁꯇ ꯃꯦꯁ ꯍꯥꯟꯅ ꯑꯗꯨꯗ ꯊꯋꯥꯏ ꯊꯥꯔꯝꯗꯣꯔꯦ ꯃꯦꯁꯤꯗ ꯃꯦꯁꯤꯒꯤ ꯃꯦꯠꯁ ꯌꯦꯡꯕꯗ
ꯅꯨꯡꯉꯥꯏꯔꯦ ꯕꯣꯜ ꯀꯌꯥ ꯆꯟꯈꯤꯒꯦ
ꯑꯍꯨꯝ
ꯑꯁ ꯃꯥ ꯍꯟꯗꯛꯇꯤ ꯄꯨꯔꯥ ꯍꯦ ꯇꯔꯤꯛ ꯐꯪꯉꯦ
ꯑꯥ
ꯑꯅꯤꯔꯛ ꯁꯨꯔꯝꯕꯅꯤꯌꯦ ꯑꯗꯨꯃꯥꯏꯅ ꯒꯣꯜ ꯑꯍꯨꯝ ꯑꯍꯨꯝ ꯆꯟꯕꯁꯦ
ꯍꯣꯏ
ꯅꯨꯡꯗꯤ ꯅꯨꯡꯉꯥꯏꯕꯅꯦ ꯑꯗꯨꯃꯥꯏꯅ ꯒꯣꯜꯒ ꯁꯠ ꯆꯠꯀ ꯁꯟꯠꯂꯄꯦ ꯃꯥ ꯕꯣꯜ ꯂꯧꯕ ꯌꯥꯝ ꯍꯩꯕꯅꯦꯕ ꯃꯥꯁꯦ
ꯍꯣꯏ ꯃꯣꯏꯔꯣꯝꯗ ꯉꯇꯪ ꯁꯥꯟꯕꯤꯁꯦ ꯑꯩꯈꯣꯏꯔꯣꯝꯗꯗꯤ ꯌꯥꯝ ꯄꯥꯝ ꯁꯥꯟꯅꯕꯤꯗꯦꯅꯀꯣ ꯑꯟꯑꯣꯗꯤꯕꯜ
ꯅꯪꯗꯨ ꯈꯤꯇꯪ ꯅꯨꯡꯉꯥꯏꯇꯦ
ꯀꯃꯥꯏꯅ
ꯍꯧꯖꯤꯛ ꯈꯤꯇꯪ ꯅꯨꯡꯉꯥꯏꯔꯝꯗꯦ ꯂꯥꯞꯊꯣꯛꯄ꯭ꯔꯥ
ꯑꯩꯈꯣꯏ ꯐꯦꯟ ꯊꯥꯏꯅꯦ ꯑꯗꯨꯗꯨꯒ ꯃꯈꯣꯟ ꯑꯗꯨꯝ ꯇꯥꯔꯦ
ꯈꯔ ꯅꯛꯁꯜꯂꯒ ꯉꯥꯡꯉꯣ ꯅꯪꯒꯤꯗꯣ
ꯅꯛꯁꯜꯂꯤꯌꯦ ꯑꯗꯨꯕꯨꯗꯤ
ꯎꯝ ꯅꯪ ꯅꯅꯥꯛꯇ ꯃꯤ ꯀꯌꯥ ꯂꯩ
ꯑꯍꯨꯝ ꯂꯩꯌꯦ ꯑꯉꯥꯡ ꯑꯃꯗꯤ ꯔꯤꯌꯥꯗꯤ ꯐꯣꯟ ꯌꯦꯡꯉꯤ ꯖꯣꯁꯤꯌꯥꯅ ꯊꯝꯕꯥꯜ ꯃꯀꯣꯛꯇ ꯑꯩ ꯂꯪ ꯁꯨꯝꯉꯦ ꯑꯩꯅ ꯋꯥꯔꯤ ꯁꯥꯅꯔꯤ
ꯊꯝꯕꯥꯜ ꯃꯈꯨꯗ ꯂꯪ ꯆꯨꯝꯃꯤ ꯐꯣꯟ ꯄꯥꯏꯗꯕꯩꯅꯤ ꯍꯍ
ꯄꯥꯏꯗꯕꯩ
ꯐꯣꯟ ꯄꯥꯏꯔꯗꯤ ꯃꯦꯠꯂ ꯂꯩꯗꯧꯅꯦꯕ ꯃꯥꯁꯨ ꯅꯠꯇ꯭ꯔꯥ
ꯃꯥꯅꯤ ꯃꯥꯅꯤ
ꯍꯝ ꯅꯨꯡꯉꯥꯏꯕꯅꯤꯅ ꯊꯣꯛꯄ ꯑꯃ ꯇꯧꯔꯒ ꯂꯩꯕꯗꯨꯁꯨ ꯑꯗꯨꯝ
ꯍꯣꯏ ꯍꯣꯏ
ꯍꯝ ꯀꯩ ꯍꯥꯏꯅꯣ
ꯍꯣꯅ ꯌꯥꯅꯤ ꯈꯔ ꯀꯪꯗꯍꯜꯂꯒꯗꯤ
ꯎꯝ
ꯅ ꯅꯪꯗꯣ
ꯎꯝ
ꯃꯌꯥꯡꯒ ꯈꯔ ꯀꯪꯊꯍꯜꯂꯒ ꯈꯔ ꯄꯣꯁ ꯇꯥꯅ ꯂꯥꯛꯑꯣꯄ ꯒꯥꯔꯤꯒ ꯂꯩꯔꯀꯥꯟꯗ ꯃꯁꯥ ꯅꯥꯟꯅ
ꯎꯝ ꯑꯗꯨꯕꯨꯗꯤ ꯐꯨꯔꯤꯠ ꯈꯤꯇꯪ ꯆꯥꯎꯕ ꯑꯃꯗꯤꯗ ꯊꯧꯔꯛꯄꯗ ꯀꯩꯁꯨ ꯈꯪꯉꯣꯏꯗ
ꯑꯦ ꯑꯗꯨꯏꯁꯨ ꯌꯥꯗꯦ ꯌꯥꯝꯃ ꯎꯄꯥ ꯌꯥꯝ ꯈꯟꯕ ꯑꯉꯥꯡ ꯌꯥꯝ ꯌꯥꯎꯏꯈꯣ ꯆꯥꯏꯁꯦ
ꯈꯪꯖꯦꯖꯅꯣ ꯈꯪꯖꯦꯖꯅꯣ ꯎꯝ
ꯍꯣꯏ ꯅꯣꯡꯃ ꯂꯥꯛꯑꯣ ꯎꯄꯤꯒ ꯊꯛꯎꯁꯦ ꯑꯩꯈꯣꯏ ꯃꯃꯥꯡꯗ ꯂꯩꯔꯦ
ꯀꯕꯥ ꯀꯔꯤꯕ ꯅꯪ ꯀꯔꯤꯕ ꯅꯨꯄꯥ ꯈꯟꯕ ꯀꯔꯤ ꯀꯔꯝꯕ
ꯂꯨꯄꯥ ꯌꯥꯝ ꯈꯟꯕ ꯑꯉꯥꯡꯁꯤꯡꯅꯦꯕꯀꯣ ꯁ꯭ꯋꯥꯏꯗ ꯂꯩꯕ ꯑꯉꯥꯡ ꯀꯩꯁꯤꯗꯤ
ꯎꯝ ꯑꯗꯨ ꯐꯩ ꯀꯩꯅꯣ ꯈꯜꯂꯤꯗꯣ ꯑꯗꯣ ꯈꯟꯕꯗꯨꯗ ꯈꯔ ꯈꯐꯥꯕꯨ ꯊꯦꯡꯅꯔꯗꯤ ꯐꯚꯥꯏ
ꯎꯝ
ꯍꯧꯖꯤꯛ ꯃꯇꯝ ꯍꯥꯏꯔꯦꯗꯅ ꯂꯣꯏ ꯎꯔꯦ ꯂꯣꯏ ꯇꯥꯔꯦ ꯅꯠꯇ꯭ꯔꯥ
ꯃꯥꯔ
ꯑꯗꯨꯗ ꯁꯤꯡꯗ꯭ꯔꯗꯤ ꯆꯩ ꯊꯥꯕ ꯌꯥꯔꯦ
ꯎꯝ
ꯍꯥꯏꯗꯤ ꯃꯣꯏꯗ ꯍꯥꯟꯅ ꯎꯍꯟꯗꯕ ꯅꯠꯇꯦꯕ ꯇꯥꯍꯟꯗꯕ ꯅꯠꯇꯦꯕ
ꯍ
ꯑꯗꯣ ꯑꯗꯨ ꯈꯪ ꯈꯪꯅ ꯇꯧꯔꯗꯤꯀꯣ
ꯎꯝ
ꯑꯗꯨꯝ ꯆꯩ ꯆꯥꯕꯗꯣ ꯀꯩꯇ ꯅꯨꯡꯉꯥꯏ ꯇꯅꯤꯡꯉꯥꯏ ꯋꯥ ꯂꯩꯇꯦꯕ ꯑꯗꯨꯝ ꯅꯣꯛ ꯌꯦꯡ ꯂꯩꯇꯥꯕꯅꯦ ꯅꯠꯇ꯭ꯔ ꯈꯪ ꯈꯪꯅ ꯊꯥꯡꯖꯤꯜꯂꯤꯗꯨꯅꯦꯕ ꯑꯩꯅ
ꯍꯣꯏ
ꯑꯗꯨꯅꯦ ꯍꯧꯖꯤꯛꯇꯤ ꯑꯝꯇ ꯌꯥꯗꯦꯅꯦ ꯇꯥꯗꯦꯅꯦ
ꯇꯥꯗꯦ ꯇꯥꯗꯦ ꯂꯝꯪꯂꯣꯏ ꯍꯦꯜꯂꯦ ꯏ ꯃꯒꯤꯦ ꯇ ꯀꯅꯥꯝ ꯄꯥꯕ ꯉꯥꯎꯁꯤꯟꯅꯕꯒꯨꯝ ꯐꯖꯅ ꯄꯥꯝꯂ꯭ꯔꯁ
ꯑꯗꯣ ꯈꯪꯗꯦ ꯑꯩꯈꯣꯏꯅ ꯍꯥꯏꯔꯨꯕꯁꯨ ꯑꯩꯈꯣꯏꯒꯤ ꯅꯠꯇꯕꯅꯤꯅ ꯃꯣꯏꯅ ꯍꯦꯛꯇ ꯁꯥꯎꯔꯛꯑꯦ ꯑꯗꯣ ꯄꯨꯟꯕ ꯀꯥꯡꯕꯨꯅꯤꯅ ꯑꯗꯨꯝ ꯐꯍꯟꯅꯤꯡꯉꯤꯗꯅ ꯈꯔꯗꯤ
ꯍꯣꯏ
ꯑꯗꯨ ꯃꯌꯥꯝꯅꯁꯨ ꯑꯗꯨꯝ ꯍꯥꯏ ꯀꯩꯅꯣ ꯅꯪꯅꯒ ꯄꯨꯜꯂꯒ ꯅꯪꯅ ꯀꯔꯤꯝ ꯍꯥꯏꯗꯕ꯭ꯔꯥ ꯑꯗꯣ ꯍꯥꯏꯗꯤ ꯍꯥꯏ ꯇꯥꯛꯀꯤ ꯇꯥꯛꯄꯤ ꯑꯣ ꯂꯧꯕꯅ ꯈꯔ ꯂꯧꯋꯤ ꯂꯧꯗꯕ ꯀꯥꯡꯕꯨꯅ ꯂꯧꯗꯦ ꯇꯥꯎꯔ ꯋꯥ ꯃꯥꯡꯉꯦꯕ
ꯆꯍꯤꯒ ꯐ ꯇ꯭ꯋꯦꯟꯇꯤ ꯀꯌꯥ ꯇ꯭ꯋꯦꯟꯇꯤ ꯁꯨꯔꯦ
ꯎꯝ
ꯑ
ꯂꯪꯅꯤ ꯌꯪꯁꯇꯥꯔꯅꯦ ꯍꯥꯏꯇꯥꯔꯦ ꯌꯪ ꯌꯪ ꯌꯪ ꯌꯥꯝ ꯌꯪ ꯑꯣꯏꯔꯤꯕ
ꯃꯥꯅꯦ ꯃꯥꯒꯤꯖ
ꯈꯠꯄ ꯂꯥꯡꯕꯗꯤ ꯌꯥꯝ ꯌꯥꯏꯗ ꯅꯠꯇ꯭ꯔꯥ
ꯔ ꯊ
ꯎꯝ ꯍꯟꯕꯅꯤꯅꯦ ꯃꯌꯥꯝꯁꯦ ꯎꯕꯗ ꯎ ꯑꯗꯨ ꯈꯪꯗꯤ ꯍꯧꯖꯤꯛꯁꯦ ꯑꯗꯨꯃꯥꯏꯅ ꯇꯧꯅꯤꯡꯕꯁꯦ ꯄꯥꯛ ꯄꯣꯛꯇꯤ ꯍꯣꯏ ꯀꯣꯏꯕꯗꯤ ꯈꯔ ꯆꯠꯅꯤꯡꯉꯦ ꯀꯣꯏꯕꯕꯁꯤ ꯆꯠꯅꯤꯡ ꯆꯅꯤꯡꯉꯥꯏꯗꯤ ꯑꯇꯩꯗ ꯅꯠꯇꯦꯀꯣ ꯃꯤ ꯂꯝꯗ
ꯎꯝ
ꯐꯖ ꯐꯖꯕ ꯃꯐꯝ ꯆꯠꯅꯤꯡꯉꯦ ꯑꯗꯨꯣ ꯉꯥꯏꯔꯤ ꯃꯇꯝꯗꯣ ꯂꯥꯛꯄ ꯆꯠꯇꯠꯇꯤ ꯆꯠꯈꯤꯅꯤ